ꯇꯥꯕ꯭ꯔꯣ ꯑꯥ ꯑꯩ ꯍꯧꯖꯤꯛ ꯅꯣꯆ ꯏꯔꯤꯌꯦ
ꯅꯣꯠꯁ ꯑꯩꯁꯨ ꯂꯣꯏꯗ ꯉꯥꯏꯁꯤ
ꯑꯣ
ꯑꯩꯁꯨ ꯊꯕꯛ ꯑꯃ ꯁꯨꯔꯝꯕꯅꯤ ꯍꯥꯏꯗꯤ
ꯍꯂꯣ
ꯀꯩꯅꯣꯝ ꯈꯪꯕ꯭ꯔꯥ ꯑꯦꯟ ꯖꯤ ꯑꯣꯗꯣ
ꯀꯣꯟ ꯍꯥꯏꯔꯒꯦ
ꯍꯣꯏ ꯀꯣꯟꯅ ꯍꯥꯏꯔꯛꯑꯣ
ꯎꯝ
ꯉꯁꯤꯗꯤ ꯑꯗꯨꯝ ꯂꯩꯕ꯭ꯔꯥ ꯅꯠꯇ꯭ꯔꯒ ꯀꯗꯥꯏ ꯆꯠꯄ꯭ꯔꯥ
ꯁꯥꯟꯅꯕ ꯆꯠꯂꯦ
ꯑꯣ
ꯅꯠꯇꯦ ꯀ꯭ꯔꯤꯀꯦꯠ
ꯑꯣ ꯑꯣ ꯑꯣ ꯅꯪ ꯎꯝ ꯅꯨꯡꯉꯥꯏꯕ꯭ꯔꯣ ꯀ꯭ꯔꯤꯀꯦꯠꯁ ꯁꯟꯅꯕꯗꯣ ꯎꯝ
ꯀꯥꯎꯔꯕꯣ
ꯎꯝ ꯀꯧꯔꯦ ꯑꯩꯅ ꯐꯨꯠꯕꯣꯜ ꯂꯥꯅ ꯈꯟꯕꯅꯦ
ꯐꯨꯠꯕꯣꯜ ꯅꯠꯇꯦ ꯑꯩ ꯀ꯭ꯔꯤꯀꯦꯠ ꯁꯥꯟꯅꯩ ꯍꯥꯏꯗꯨꯗꯤ
ꯎꯝ
ꯌꯥꯝ ꯊꯨꯅ ꯀꯥꯎꯒꯜꯂꯤꯗ
ꯑ ꯌꯥꯗ꯭ꯦ ꯍꯧꯖꯤꯛꯀꯥꯟꯒꯤ ꯑꯩꯒꯤ ꯕ꯭ꯔꯦꯟꯗꯣ ꯌꯥꯗ꯭ꯔꯦ
ꯌꯥꯗ꯭ꯔꯦ
ꯂꯩꯁꯥꯕꯤ ꯑꯔꯤ ꯑꯔꯤ ꯑꯔꯤꯕꯤ ꯑꯣꯏꯁꯤꯜꯂꯛꯄꯒꯤ
ꯑꯁ ꯂꯩꯁꯥꯕꯤ ꯑꯔꯤꯕꯁꯤꯅ ꯐꯔꯦꯗ
ꯐꯔꯕꯔꯅꯦꯦ
ꯑꯩꯌꯦ
ꯎꯝ ꯅꯪꯅ ꯐꯩꯌꯦ ꯍꯥꯏꯔꯗꯤ ꯌꯥꯔꯦ
ꯑꯩ ꯑꯩꯗꯤ ꯂꯩꯁꯥꯕꯤ ꯑꯔꯤꯕ ꯍꯦꯟꯅ ꯄꯥꯝꯃꯤꯅꯤꯅꯦ
ꯄꯟꯔꯝꯒꯅꯤ
ꯑꯅꯤꯅꯦ
ꯎꯝ
ꯂꯥꯏꯔꯤꯛꯁꯨ ꯍꯩꯕ
ꯑ ꯂꯥꯏꯔꯤꯛꯁꯨ ꯍꯥꯏꯌꯅꯦ ꯑꯔꯤꯕꯁꯤꯡꯗꯣ
ꯑꯗꯨꯅꯦ ꯑꯩ ꯁꯤꯅꯠꯇ ꯑꯗ ꯑꯇꯩꯗꯤ ꯑꯇꯩꯁꯤꯡꯗꯤ ꯈꯪꯗꯦ ꯅꯪ ꯅꯪꯗꯤ ꯂꯥꯏꯔꯤꯛꯁꯨ ꯍꯩꯗꯅ
ꯎꯝ ꯑꯗꯨ ꯌꯥꯝ ꯍꯥꯏꯕꯅꯦ
ꯑꯇꯩꯁꯤꯡꯗꯤ ꯍꯥꯏꯕ ꯌꯥꯗꯦ ꯅꯪꯗꯤ ꯂꯥꯏꯔꯤꯛꯁꯨ ꯍꯩ ꯑꯗꯨꯅ ꯂꯥꯏꯔꯤꯛ ꯂꯥꯏꯔꯤꯛ ꯍꯩꯕꯩ ꯅꯨꯄꯤ ꯂꯧꯕꯁꯤꯅ ꯐꯩꯌꯦꯕ ꯍꯌꯦꯡꯋꯥꯏ
ꯑꯩ ꯍꯩꯇ꯭ꯔꯁꯨ ꯃꯥꯅ ꯇꯥꯛꯄꯤꯅꯕ
ꯑꯗꯨꯗꯅꯦ
ꯑꯗꯨꯗꯤ ꯐꯔꯦꯗꯅ
ꯍꯥꯏ ꯐꯉ ꯅꯪꯅ ꯌꯨꯝꯒꯤ ꯊꯕꯛ ꯂꯣꯏꯅꯃꯛ ꯇꯧꯗꯣꯏ ꯅꯠꯇ꯭ꯔꯣ
ꯑꯅꯤꯅ
ꯎꯝ ꯅꯪꯅ
ꯇ ꯇꯧꯒ
ꯅꯪꯅ ꯇꯧꯗ꯭ꯔꯥꯒ ꯀꯅꯥꯅ ꯇꯧꯗꯣꯏꯅꯣ
ꯅꯪ ꯇꯧꯕꯤꯔꯣꯏꯗ꯭ꯔꯥ ꯍꯥꯏꯁꯤꯕꯣ
ꯑꯁ ꯑꯩꯗꯤ ꯀꯔꯤꯒꯤ ꯇꯧꯗꯣꯏꯕ ꯅꯪꯅ ꯄ꯭ꯔꯤꯟꯁꯦꯁ ꯄ꯭ꯔꯤꯟꯁꯦꯁ ꯒꯨꯝꯅ ꯊꯝꯗꯣꯏ ꯅꯠꯇ꯭ꯔꯣ
ꯊꯝꯗꯣꯏꯅꯤ ꯄ꯭ꯔꯤꯟꯁꯦꯁ ꯀꯨꯝꯕ ꯊꯝꯗꯣꯏꯅꯤ
ꯑꯗꯨꯅꯦ ꯑꯗꯨ ꯑꯣꯏꯔꯗꯤ ꯅꯪꯅ ꯂꯣꯏꯅ ꯃꯥꯥꯛ ꯇꯧꯗꯣꯏꯕ
ꯇꯧꯒꯦ ꯇꯧꯋꯦ ꯅꯪꯒꯤꯗꯃꯛꯇ ꯇꯧꯔ ꯂꯣꯏꯔꯦ ꯀꯗꯧꯔꯒꯦ
ꯑꯗꯨꯅꯦ
ꯅꯪꯒꯤꯗꯃꯛꯇ ꯐꯖꯅ ꯂꯣꯏ ꯇꯧꯗꯣꯏꯅꯤ
ꯑꯩꯗꯤ ꯑꯗꯨꯝ ꯌꯨꯝꯗ ꯑꯗꯨꯝ ꯀꯦꯔꯒ ꯑꯗꯨꯝ ꯂꯩꯒꯦ꯫
ꯀꯩ ꯇꯧꯔꯒ ꯂꯩꯒꯦꯕ
ꯀꯦꯔꯒ
ꯀꯦ ꯔꯦꯒꯒꯥ
ꯑꯝ
ꯀꯦꯕ ꯌꯥꯝ ꯄꯥꯝꯖꯕ꯭ꯔꯥ ꯅꯪꯕꯣ
ꯌꯥꯝ ꯄꯥꯝꯃꯤꯅ ꯂꯩꯁꯥꯕꯤꯅꯦ ꯀꯅꯥꯅ ꯄꯝ ꯗꯕꯥ ꯂꯩ ꯃꯤ ꯂꯩꯕ꯭ꯔꯣ ꯌꯦꯕꯗ
ꯀ ꯑꯗꯨꯝ ꯂꯩꯗꯅ ꯑꯗꯨꯁꯨ ꯃꯦꯀꯞ ꯃꯦꯀꯞ ꯕꯣꯛꯁ ꯃꯌꯥꯝ ꯑꯃ ꯂꯩꯕꯤ
ꯍꯥꯏ ꯂꯩꯕꯤꯌꯣ ꯍꯧꯖꯤꯛꯁꯨ ꯍꯧꯖꯤꯛꯁꯨ ꯌꯥꯏ
ꯍꯧꯖꯤꯛꯁꯨ
ꯎꯝ ꯑꯣꯗꯔ ꯇꯧꯁꯤꯂꯣ ꯎꯝ ꯍꯣꯏ ꯍꯧꯖꯤꯛꯃꯛ ꯇꯧꯑꯣ ꯑꯩꯒꯤ ꯄ꯭ꯔꯨꯐꯒꯤ
ꯑꯗꯨꯅꯦ
ꯅꯪ ꯈꯪꯕꯗꯤ ꯈꯪꯕ꯭ꯔꯣ ꯃꯦꯀꯞꯁꯤꯡꯗꯣ
ꯀꯩꯑꯕ
ꯃꯦꯀꯞ ꯃꯦꯀꯞ ꯄ꯭ꯔꯣꯗꯛꯁꯤꯡꯗꯣ ꯅꯪ ꯈꯪꯕꯨꯗꯤ ꯈꯪꯕ꯭ꯔꯣ
ꯈꯪꯗꯦ ꯑꯗꯨꯁꯨ ꯑꯩꯈꯣꯏ ꯈꯪꯅꯕ ꯂꯩ ꯑꯩꯒꯤ ꯏꯃꯥ ꯑꯩꯒꯤ ꯏꯃꯥꯟꯅꯕ ꯑꯃ ꯍꯣꯃꯣ ꯑꯣꯏꯕ ꯀꯩꯅꯣꯒꯨꯝꯕ ꯀꯩ ꯇꯩꯕ ꯄꯥꯂꯔ ꯇꯧꯕ ꯑꯗꯨꯗ ꯍꯪꯉꯒ ꯂꯣꯏꯔꯒꯗꯧꯔꯦ ꯑꯗꯨꯒ ꯂꯩꯔ ꯂꯣꯏꯔꯦ
ꯑꯗ ꯎꯝ ꯍꯥꯡꯉꯣ ꯃꯥꯗꯤ ꯌꯥꯝ ꯍꯥꯏꯔꯝꯒꯅꯤ ꯑꯗꯨ ꯑꯣꯏꯔꯗꯤ ꯍꯣꯏ ꯑꯇꯥꯡ ꯑꯇꯥꯡꯕ ꯂꯩꯕꯤ ꯑꯍꯣꯡꯕ ꯂꯩꯇꯕ
ꯑꯥ ꯇꯥꯡ ꯇꯥꯡꯕ ꯂꯩ ꯂꯩ ꯈꯗ꯭ꯔꯣꯒꯦ ꯏꯅꯥꯛꯇꯗꯤ ꯊꯜ ꯏꯅꯥꯛꯇꯗꯤ ꯊꯝꯃꯅꯤ ꯅꯪ
ꯍꯣꯢ
ꯎꯝ
ꯍꯣꯏ ꯃꯥꯅꯦ ꯃꯥꯅꯦ
ꯑꯗꯨ ꯏꯅꯥꯛꯇꯗꯤ ꯊꯝꯃꯅꯦꯕ
ꯑ ꯆꯥꯛ ꯍꯤꯟꯖꯥꯡꯁꯨ ꯅꯪꯅ ꯊꯣꯡ ꯊꯣꯡꯕꯤꯕ ꯅꯠꯇ꯭ꯔꯣ ꯊꯣꯡꯕꯤꯗꯣꯏ ꯅꯠꯇ꯭ꯔꯣ ꯎꯝ
ꯊꯣꯡꯕꯤꯗꯣꯏꯅꯤ ꯀꯩꯅꯣ
ꯑꯗꯨꯅꯦ ꯅꯨꯄꯥꯗꯤ ꯅꯠꯇꯦ ꯊꯣꯡꯗꯣꯏꯅꯦ ꯅꯪꯅ ꯊꯣꯡꯗ꯭ꯔꯒ ꯀꯅꯥꯅ ꯊꯣꯡꯗꯣꯏꯅꯣ? ꯆꯥꯛ ꯏꯟꯖꯥꯡ ꯑꯩꯅ ꯊꯣꯡꯉꯨ ꯍꯥꯏꯕ꯭ꯔꯣ?
ꯑꯗꯨꯗꯤ ꯑꯩꯒꯤ ꯁꯥꯟꯅꯕꯗꯤ ꯅꯪ ꯆꯠ ꯇꯥꯕ
ꯅꯠꯇꯦ ꯅꯪꯅ ꯊꯕꯛ ꯂꯩ ꯂꯨꯏ ꯂꯣꯏꯔꯒ ꯆꯠꯄ ꯌꯥꯏꯅ
ꯕꯤꯇ ꯂꯩꯔꯗꯤ ꯆꯥꯛ ꯍꯤꯟꯖꯥꯡ ꯊꯣꯡꯑꯒ ꯆꯠ- ꯆꯠꯂꯗꯤ ꯊꯦꯡꯉꯣꯏꯗ꯭ꯔꯣ ꯍꯥꯏꯁꯦ?
ꯊꯦꯡꯉꯣꯢ ꯉꯟꯇꯥꯅ ꯍꯧꯒꯠꯂꯣ ꯉꯥꯟꯇꯥꯅ ꯍꯧꯒꯠ ꯅꯪꯅ ꯊꯦꯡꯒꯦ ꯍꯥꯏꯔꯗꯤ ꯅꯪꯅ ꯂꯥꯛꯄ ꯀꯥꯟꯗ ꯑꯗꯨꯝ ꯊꯣꯡ ꯊꯣꯡꯕꯁꯨ ꯌꯥꯏꯅ
ꯌꯥꯏ - ꯌꯥꯏ ꯑꯗꯨꯕꯨꯗꯤ ꯊꯣꯉ ꯂꯣꯏꯔꯦ ꯀꯗꯧꯔꯒꯦ ꯅꯪꯒꯤꯗꯃꯛꯇ ꯄ꯭ꯔꯤꯟꯁꯦꯁ ꯀꯤ ꯄ꯭ꯔꯤꯟꯁ ꯁꯦꯁꯇꯒꯤ ꯍꯦꯟꯅ ꯄ꯭ꯔꯤꯟꯁꯦꯁꯇ
ꯄ꯭ꯔꯤꯟꯁ ꯑꯥ ꯑꯗꯨꯅꯦ ꯑꯗꯨꯅꯦ
ꯑꯗꯨꯃꯥꯏꯅ ꯊꯝꯕꯗꯣ ꯑꯩ ꯊꯤꯕꯅꯦꯕ ꯅꯪ ꯅꯪ ꯑꯣꯏꯅ ꯐꯪꯂꯦ ꯍꯧꯖꯤꯛꯇꯤ
ꯑꯗꯨꯅꯦ ꯑꯩ ꯑꯣꯏꯅ ꯐꯪꯉꯕ ꯑꯇꯣꯞꯄꯗꯣ ꯅꯣ ꯍꯥꯏꯗꯣꯛꯈ꯭ꯔꯣ ꯌꯥꯔꯦ
ꯑꯥ
ꯑꯇꯣꯞꯄꯁꯤꯡꯗꯨ
ꯃꯤꯅ ꯅꯪꯒꯤ ꯅꯨꯄꯤ ꯆꯥꯛ ꯍꯟꯖꯥꯡ ꯊꯣꯡꯕ꯭ꯔꯥ ꯍꯥꯏꯔꯁꯨ ꯊꯣꯡꯗ꯭ꯔꯁꯨ ꯍꯣꯏ ꯊꯣꯡꯕꯤꯌꯦꯅ ꯈꯨꯝꯒꯗꯕ
ꯑꯊꯣ ꯑ ꯈꯨꯝꯗꯣꯏ
ꯎꯝ ꯊꯕꯛ ꯌꯥꯝ ꯀꯂꯦꯅ ꯎꯝ ꯑꯩ ꯊꯕꯛ ꯐꯥ ꯇꯧ꯫
ꯊꯕꯛꯁꯨ ꯌꯥꯝ ꯐꯩ ꯈꯣꯠꯂꯦꯅ ꯍꯥꯏꯔꯣꯏ ꯅꯠꯇ꯭ꯔ
ꯎꯝ ꯃꯥꯅꯦ꯫ ꯑꯗꯨꯃꯥꯏꯅ ꯍꯥꯏꯔꯛꯇꯕ
ꯑꯗꯥꯏ ꯑꯗꯨꯃꯥꯏꯅ ꯍꯥꯏꯗꯣꯏꯅꯦ꯫ ꯑꯇꯩꯗ ꯀꯣꯔꯤꯌꯥ ꯅꯠꯇꯕ ꯑꯇꯣꯞꯄ ꯃꯐꯝꯗꯒ ꯀꯣꯏꯕ ꯆꯠꯅꯤꯡꯗ꯭ꯔꯣ
ꯆꯠꯅꯤꯡꯉꯦ ꯍꯅꯤꯃꯨꯟ ꯆꯠꯁꯔꯥ ꯈꯣꯏꯅꯤꯁꯨ
ꯑꯩꯈꯣꯏ ꯑꯩꯈꯣꯏꯅꯤꯇꯪ ꯑ
ꯀꯗꯥꯏ ꯀꯗꯥꯏꯗ ꯆꯠꯁꯤꯔꯥ
ꯃꯐꯝ ꯂꯩ ꯃꯌꯥꯝ ꯂꯩ ꯑꯗꯨꯗ ꯆꯠꯂꯂꯣꯏꯔꯦ ꯀꯩꯕ
ꯑꯩ ꯆꯠꯁꯦ
ꯆꯁꯦ ꯆꯠꯂꯁꯤꯔꯥ
ꯎꯝ ꯍꯌꯦꯡ ꯑꯣꯏꯅ ꯍꯌꯦꯡꯁꯨ ꯆꯠꯄ ꯌꯥꯏ꯫ ꯉꯁꯤꯗꯤ ꯉꯃꯜꯂꯦꯍꯦ꯫
ꯉꯁꯤꯗꯤ ꯉꯟ
ꯑ ꯍꯌꯦꯡ ꯑꯣꯏꯅ ꯑ ꯎꯝ ꯍꯧ ꯉꯁꯤꯗꯤ ꯍꯧꯖꯤꯛꯇꯤ ꯁꯄꯣꯠ ꯄꯦꯀꯤꯡꯁꯨ ꯇꯧꯗ꯭ꯔꯤ
ꯇꯧꯔꯗꯤ ꯃꯇꯥꯡ ꯌꯥꯝ ꯆꯪꯉꯅꯤꯕ ꯫
ꯑꯗꯣ ꯍꯌꯦꯡ ꯄꯦꯛꯄꯤꯡ ꯇꯧꯁꯜꯂꯣ ꯑꯗꯣ ꯍꯌꯦꯡ ꯆꯠꯅꯕ ꯑꯩꯈꯣꯏꯅꯤ ꯄꯥꯏ
ꯎꯝ ꯃꯥꯅꯦ
ꯍꯅꯤꯃꯨꯟꯗꯗꯤ ꯍꯅꯤ ꯃꯨꯟꯗꯗꯤ꯫ ꯑꯗꯨꯗꯤ ꯀꯩ ꯀꯩ꯫ ꯅꯪꯅ ꯇꯧꯕ ꯑꯗꯨꯗꯩ ꯁ꯭ꯋꯤꯃꯤꯡ ꯄꯨꯜꯗꯒ ꯏꯔꯣꯏꯗꯅ ꯅꯠꯇ꯭ꯔꯥ
ꯎꯝ
ꯑꯗꯨ ꯀꯩꯕ
ꯇꯧꯔꯁꯦ ꯇꯥꯎꯁꯦ ꯅꯪ ꯗ꯭ꯔꯦꯁ ꯐꯖꯗ꯭ꯔꯒ ꯏꯁ ꯐꯖ ꯐꯖꯕ ꯄꯨꯑꯣ꯫ ꯅꯨꯄꯥꯅ ꯅꯨꯄꯥꯅ ꯗ꯭ꯔꯦꯁ ꯅꯥꯟꯔꯒ ꯆꯠꯄꯗꯣ ꯑꯗꯨ ꯑꯣꯏꯅ ꯄꯥꯝꯕꯅꯦ ꯅꯨꯄꯤꯁꯤꯡ
ꯑꯗꯨꯅ ꯑꯩꯗꯤ ꯗ꯭ꯔꯦꯁ ꯅꯥꯜꯂꯅꯤꯗꯅ ꯑꯩꯅ ꯑꯩꯅ ꯑꯩꯅ ꯁꯦꯠꯇꯣꯏꯁꯤꯅ꯫
ꯅꯪ ꯗ꯭ꯔꯦꯁ ꯎꯝ ꯐꯖ ꯅꯪ ꯁꯦꯠꯄ ꯍꯥꯏꯔꯗꯤ ꯅꯪ ꯅꯪꯕꯨ ꯀꯤꯛ ꯑꯥꯎꯠ ꯇꯧꯒꯅꯤ ꯑꯩ
ꯀꯩꯕ ꯐꯖꯅ ꯁꯦꯠꯇ꯭ꯔꯗꯤ
ꯍꯥ
ꯏꯁ ꯂꯨ ꯂꯨꯔꯤꯅꯦ ꯑꯗꯨꯗꯤ
ꯑ ꯑꯗꯨ ꯑꯣꯏꯕꯒꯤ ꯐꯖꯅ ꯁꯦꯠꯂꯣ ꯅꯨꯄꯤꯅ ꯅꯨꯄꯤ ꯑꯃꯅ ꯐꯖꯔꯒ ꯀꯦꯔꯒ ꯆꯠꯄ ꯀꯥꯟꯗ ꯅꯨꯄꯥꯅ ꯏꯁ ꯁꯤꯔꯗꯤ ꯏꯀꯥꯏꯗꯔꯣ
ꯑꯩ ꯅꯨꯄꯥ ꯊꯤꯕꯌꯦ ꯅꯨꯄꯥꯅ ꯍꯦꯟꯅ ꯐꯖꯔꯛꯇꯣꯏꯅꯦ ꯅꯨꯄꯤꯗꯒꯤ ꯍꯦꯟꯅ꯫ ꯅꯨꯄꯤꯗꯒꯤ ꯍꯦꯟꯅ ꯐꯖꯔꯛꯇꯣꯏꯕ
ꯑꯣ ꯈꯪꯗꯦꯀꯣ ꯈꯪꯗꯦꯀꯣ
ꯑꯩꯉꯣꯟꯗ ꯃꯤ ꯃꯌꯥꯝꯅ ꯑꯃꯨꯛ ꯉꯥꯎꯁꯜꯂꯛꯑꯗꯤ ꯅꯪꯅ ꯑꯃꯨꯛ ꯁꯥꯎꯗꯅ ꯑꯃꯨꯛ꯫ ꯑꯁꯣꯝꯒꯤ ꯑꯥꯗ ꯂꯩꯔꯤꯕ ꯅꯨꯄꯤ ꯃꯌꯥꯝꯗꯨꯅ ꯉꯥꯎꯁꯜꯂꯛꯑꯗꯤ
ꯑꯩꯗꯤ ꯁꯥꯎꯔꯣꯏ- ꯑꯩꯗꯤ ꯁꯥꯎꯔꯣꯗ ꯅꯪ ꯅꯥꯅꯦ ꯁꯥꯎꯒꯗꯕꯗꯤ꯫ ꯅꯨꯄꯥꯅ ꯐꯣꯟ ꯅꯪꯒꯤ ꯐꯣꯟ ꯅꯝꯕꯔ ꯄꯤꯌꯣꯅ ꯍꯥꯏꯔꯗꯤ ꯀꯃꯥꯏꯅ ꯇꯧꯗꯣꯏꯕ
ꯀꯦꯅꯥꯗꯥ
ꯄꯅꯥ ꯅꯨꯄꯥ ꯃꯌꯥꯝꯅ ꯎꯝ ꯑꯩꯒꯤꯅꯨ ꯑꯩꯒꯤ ꯅꯨꯄꯤ ꯂꯥꯏꯈꯔꯦ ꯍꯥꯏꯗꯣꯏꯔꯥ ꯅꯠꯇ꯭ꯔꯒ ꯄꯤꯔꯣꯅ ꯍꯥꯏꯗꯣꯏꯔꯥ?
ꯑꯩ ꯑꯩ ꯅꯨꯄꯤꯁꯤꯡꯅ ꯍꯥꯏꯔꯛꯇꯣꯏꯔꯣ ꯅꯠꯇ꯭ꯔꯒ ꯅꯨꯄꯥꯁꯤꯡꯅ ꯍꯥꯏꯔ
ꯅꯨꯄꯥꯅ ꯅꯨꯄꯥꯅ ꯅꯨꯄꯥꯅ ꯑꯩꯒꯤ ꯅꯝꯕꯔ ꯅꯤꯔꯗꯤ
ꯑꯣ ꯑꯗꯣ ꯅꯪꯅ ꯀꯩ ꯈꯨꯝꯗꯣꯏꯕ
ꯑꯕꯦ ꯅꯪ- ꯅꯪꯅ ꯅꯨꯄꯥ ꯊꯣꯛꯇ꯭ꯔꯗꯤ ꯑꯗꯨꯝ ꯄꯤꯔꯤꯗꯅ꯫
ꯎ! ꯑꯩꯈꯣꯏꯗꯤ ꯅꯨꯄꯥꯅꯤ ꯀꯩꯅꯣ ꯊꯣꯛꯇꯣꯏꯁꯦ꯫ ꯑꯩꯏ ꯌꯥꯔꯣꯏ ꯁꯤ ꯑꯩꯒꯤ ꯑꯣꯏꯈ꯭ꯔꯕꯅꯦꯅ ꯍꯥꯏꯔꯅꯤ꯫
ꯑꯅ ꯄꯠꯇꯣꯦꯗꯤ ꯍꯣꯏ ꯑꯩꯒꯤ ꯑꯩ ꯑꯩ ꯈꯪꯅꯕ ꯂꯩꯈ꯭ꯔꯦꯅ ꯍꯥꯏꯒꯦ ꯅꯪꯅ ꯅꯨꯄꯥ ꯊꯣꯛ ꯅꯠꯇ꯭ꯔꯗꯤ ꯎꯄꯥꯏ ꯂꯩꯇ꯭ꯔꯦ
ꯎꯝ ꯑꯩꯈꯣꯏꯗꯤ ꯅꯨꯄꯥꯅꯦ ꯑꯗꯨꯝ ꯊꯣꯛꯏꯁꯦ
ꯅꯨꯄꯥ ꯊꯣꯛꯑꯦ ꯍꯥꯏꯔꯒ ꯀꯤꯔꯒ ꯆꯦꯟꯕꯗꯣ
ꯑꯩꯈꯣꯏꯗꯤ ꯆꯤ-ꯀꯤꯔꯒ ꯆꯦꯟꯒꯗꯕ ꯅꯨꯄꯥ ꯅꯠꯇꯦꯍꯦ ꯫
ꯑ
ꯀꯤꯔꯒ ꯆꯦꯟꯕ ꯍꯩ ꯍꯩꯇꯦ ꯑꯩꯈꯣꯏꯗꯤ ꯆꯦꯜꯂꯦ ꯐꯖꯅ ꯆꯦꯜꯂꯅꯤ ꯎꯝ ꯇꯧꯗꯣꯏꯅꯦ
ꯐꯩ -ꯐꯩ ꯑꯗꯨꯃꯥꯏꯅ ꯇꯧꯔꯗꯤ꯫
ꯅꯨꯡꯗꯥꯡꯗꯒ ꯍꯅꯤ ꯃꯨꯟꯒ ꯇꯧꯕꯧꯕ ꯔꯣꯁꯀ ꯊꯧꯔꯒ ꯅꯠꯇ꯭ꯔꯦ ꯂꯞ ꯁꯟꯅ ꯇꯧꯔꯒ ꯍꯥꯏꯗꯤ ꯍꯥꯗꯦ ꯀꯩꯕ?
ꯑꯗꯨꯅꯦ ꯑꯗꯨ ꯑꯩꯁꯨ ꯑꯗꯨꯃꯥꯏꯅ ꯇꯧꯕ ꯄꯥꯝꯃꯦꯕ
ꯄꯟꯗ꯭ꯔꯣ ꯍꯥꯏꯗꯤ ꯐꯃꯨꯡ ꯃꯊꯠꯂꯒ ꯂꯞꯁꯟꯒ ꯇꯧꯔꯒ ꯊꯝꯃꯝꯕꯗꯣ ꯑꯉꯥꯡꯕꯅ
ꯑꯗꯣ ꯔꯣꯃꯦꯟꯇꯤꯛ ꯑꯣꯏꯃꯟꯗ꯭ꯔꯣ ꯑꯗꯨ ꯅꯞꯁꯕꯤꯗ ꯊꯥꯡ ꯃꯗ
ꯔ ꯔꯣꯃꯥꯟꯇ ꯑꯣꯏꯗꯅꯤ ꯀꯩꯅꯣꯣ ꯔꯣꯃꯥꯟꯇ ꯑꯣꯏꯗ
ꯑꯩꯕꯅꯗꯤ ꯇꯜꯗꯦꯕꯣ
ꯀꯩꯅꯣꯝ ꯗꯥꯟꯁꯀ ꯇꯧꯗꯣꯏꯅꯦ ꯀꯩꯅꯣꯅꯤꯗ ꯏꯁꯩ ꯏꯁꯩ ꯊꯥꯔꯒ ꯑꯩꯈꯣꯏ ꯑꯅꯤ ꯈꯨꯠ ꯑꯅꯤ ꯈꯨꯠ ꯑꯅꯤ ꯄꯣꯏꯃꯤꯟꯅꯔꯒ ꯁꯨꯃꯥꯏ ꯃꯨꯟ ꯗꯥꯟꯁ ꯍꯥꯏꯕ꯭ꯔꯥ ꯑꯗꯨ ꯇꯧꯗꯣꯏꯕ
ꯍꯣꯏ ꯇꯧꯔꯁꯦ ꯅꯪ ꯍꯥꯏꯕꯗꯤ ꯍꯥꯏꯕ꯭ꯔꯥ
ꯑꯩ ꯅꯣꯏ ꯍꯥꯏ ꯍꯥ
ꯅꯪ ꯍꯥꯏꯔꯗꯤ ꯌꯥꯔꯦ
ꯑꯅꯦ ꯃꯟꯗꯥꯥꯟꯁ ꯀꯗ ꯃ ꯑꯗꯨꯣꯏ
ꯎꯝ ꯇꯧꯔꯁꯦ
ꯈꯨꯨꯠꯀ ꯈꯨꯠꯀ ꯄꯥꯏꯃꯤꯅꯥꯔꯒ ꯑꯗꯨꯒ ꯅꯪꯒꯤ ꯅꯪꯒꯤ ꯐꯃꯤꯟꯅꯔ ꯃꯣꯟ ꯗꯥꯟꯁ ꯇꯧꯗꯣꯏꯕ ꯃꯣꯟ ꯗꯥꯟꯁ
ꯈꯨꯛꯀ ꯈꯨꯛꯀꯒ ꯄꯥꯏꯃꯤꯟꯅꯔꯒ ꯑꯗꯨꯗꯒꯤ꯫ ꯋꯦꯇꯔꯒ ꯀꯧꯔꯒ ꯀꯩꯅꯣ ꯑꯃꯒ ꯊꯛꯃꯤꯟꯅꯔꯒ ꯖꯨꯁ ꯆꯨꯝꯃꯒ ꯊꯛꯃꯤꯟꯅꯔꯒ ꯅꯨꯡꯗꯥꯡꯅ ꯍꯥꯏꯂꯒ ꯅꯨꯡꯗꯥꯡ ꯑꯗꯨ ꯏꯪꯊꯝꯊꯥꯗ ꯆꯠꯀꯗꯕꯅꯤ
ꯑꯗꯨꯅꯦ ꯑꯩꯗꯤ ꯑ ꯆꯤꯡꯗ ꯆꯤꯡꯗ ꯀꯦꯝꯄꯤꯡꯒꯨꯝꯕ ꯇꯧꯕꯗ
ꯑꯥ
ꯑꯗꯨꯁꯨ ꯄꯥꯝꯃꯦ
ꯀꯦꯝꯄꯤꯡꯁꯨ ꯆ ꯇꯧꯗꯣꯏꯅꯦ ꯑꯗꯨꯒ ꯀꯩꯅꯣꯁꯨ ꯍꯧꯖꯤꯛꯀꯤꯗꯣ ꯍꯜꯂꯛꯑꯅꯤꯗꯅ ꯑꯗꯨ